ꯍꯜꯂꯣ
ꯑꯗꯨ
ꯇꯥꯄ꯭ꯔꯣ
ꯇꯔꯦ
ꯆꯥꯏꯁꯤ
ꯆꯥꯛ ꯏꯁꯤꯟ ꯆꯅꯔꯕꯣ ꯆꯥꯛ ꯏꯁꯤꯡ ꯆꯥꯅꯔꯦ ꯆꯥꯔꯕ
ꯆꯔꯦ ꯀꯔꯤ ꯀꯔꯤ ꯃꯊꯦꯜ ꯇꯧꯔꯕ
ꯑꯍꯥꯎꯕ ꯉꯥꯛꯇ ꯆꯥꯊꯣꯛꯑꯦꯗ
ꯑꯩ ꯉꯁꯤ
ꯅꯪ ꯉꯁꯤ ꯅꯉꯣꯟꯗ ꯀꯣꯏꯕ ꯆꯠꯂꯨꯕꯩ ꯄꯥꯎ ꯑꯝꯇ ꯇꯝꯒꯦ ꯇꯧ ꯄꯨꯟꯅ ꯀꯩ ꯀꯔꯤ ꯂꯝꯗ ꯆꯠꯂꯨꯏꯅꯣ
ꯉꯔꯥꯡꯗꯤ ꯂꯣꯛꯇꯥꯛꯇ ꯆꯠꯂꯒ ꯑꯍꯤꯡ ꯂꯦꯛꯎꯨꯔꯦ
ꯅꯨꯡꯉꯥꯏꯕ꯭ꯔꯣ
ꯎ ꯅꯨꯡꯉꯥꯏꯌꯦꯦ ꯌꯥꯝ ꯅꯨꯡꯉꯥꯏꯈ ꯆꯥꯠꯅꯤ ꯅꯣꯏꯗꯨ ꯑꯝꯇ ꯆꯠꯂꯒ ꯂꯩꯎ ꯆꯣꯗꯨꯅ ꯌꯥꯝ ꯅꯨꯡꯉꯥꯏꯕꯅꯦꯅ ꯄꯥꯎ ꯇꯃꯦ ꯏꯃꯤꯅꯦ
ꯆꯠꯅꯤꯡꯉꯤꯅꯦ ꯀꯃꯥꯏ ꯀꯃꯥꯏ ꯇꯧꯔꯀꯦ
ꯑꯩꯈꯣꯏꯒꯤꯗꯨꯅ ꯅꯨꯡꯊꯤꯤꯟ ꯅꯨꯃꯤꯗꯥꯡ ꯋꯥꯏꯔꯝ ꯆꯠꯂꯦ ꯑꯗꯨꯒ ꯑꯍꯤꯡ ꯂꯦꯛꯄꯒꯤ ꯃꯑꯣꯡꯗ ꯆꯠꯄꯅꯦꯕ ꯅꯨꯃꯤꯗꯥꯡ ꯋꯥꯏꯔꯝ ꯆꯠꯄꯁꯤꯅ ꯍꯌꯦꯡ ꯑꯌꯨꯛꯀꯤ ꯄꯨꯡ ꯃꯥꯄꯜ ꯇꯔꯥ ꯑꯗꯨꯋꯥꯏꯐꯥꯎ ꯕꯥꯔꯣꯐ ꯑꯗꯨꯝ ꯂꯩꯕ ꯌꯥꯔꯦ ꯑꯗꯨꯒ ꯆꯥꯕ ꯊꯛꯄ ꯊꯣꯡꯕ ꯊꯥꯛꯄ ꯀꯣꯜ ꯂꯤꯛ ꯑꯃ ꯑꯃꯣꯏꯅ ꯂꯣꯏꯅ ꯑꯗꯨꯗ ꯁꯤꯜꯂꯒ ꯊꯝꯂꯝꯃꯦ ꯌꯥꯝ ꯅꯨꯡꯉꯥꯏꯕꯅꯦ ꯁꯤꯅꯔꯤꯒꯁꯤꯁꯦ ꯌꯥꯝ ꯐꯖꯩ
ꯍꯤꯒ ꯇꯣꯡꯉꯛꯇ꯭ꯔꯣ
ꯇꯣꯡꯉꯛꯑꯦ ꯑꯗꯒꯤ ꯌꯨꯝꯒꯁꯦ ꯌꯥꯝ ꯐꯖꯅ ꯐꯃꯨꯡꯒꯛꯇ ꯊꯥꯗꯅ ꯌꯥꯝ ꯐꯖꯅ ꯁꯤꯜꯍꯧꯋꯤ
ꯑꯩꯣꯏ ꯃꯤ ꯀꯌꯥ ꯆꯠꯂꯤꯅꯣ
ꯑꯩꯈꯣꯏ ꯃꯤ ꯇꯔꯦꯠ ꯅꯤꯄꯥꯜꯃꯨꯛ ꯆꯠꯂꯦ ꯑꯉꯥꯡꯣ ꯀꯔꯤꯋꯣ ꯑꯗꯨ ꯌꯦꯡꯐꯝ ꯃꯐꯝ ꯌꯥꯝ ꯐꯖꯅ ꯁꯦꯝꯃꯦ ꯌꯥꯝ ꯐꯖꯅ ꯊꯝꯃꯦ ꯃꯣꯏꯗꯣ
ꯅꯨꯡꯇꯤꯒꯤ ꯆꯠꯄ ꯌꯥꯕ꯭ꯔꯣ ꯁꯨꯇꯤ ꯃꯇꯝꯒ ꯂꯩꯕ꯭ꯔꯣ
ꯅꯨꯡꯇꯤꯒꯤ ꯑꯗꯨꯝ ꯆꯠꯂꯁꯨ ꯌꯥꯕꯖꯥꯠꯅꯤ ꯑꯗꯨꯗ ꯁꯟꯗꯦꯒꯨꯝꯕ ꯁꯨꯇꯤ ꯂꯩꯕ ꯅꯨꯃꯤꯠꯅ ꯍꯦꯜꯂꯦ ꯃꯤ ꯈꯔ ꯂꯥꯛꯄ
ꯌꯥꯝ ꯅꯨꯡꯉꯥꯏꯅꯤꯅꯦ ꯑꯗꯨꯗꯤ
ꯑꯥꯎ ꯎꯝ ꯁꯣ ꯀꯣꯏꯔꯨꯁꯨ ꯌꯥꯝ ꯅꯨꯡꯉꯥꯏꯅ ꯑ ꯍꯥꯏꯔꯛꯏꯅꯦ ꯅꯣꯏ ꯀꯣꯏꯕ ꯆꯠꯂꯗꯤ ꯑꯗꯨꯗ ꯆꯠꯂꯕ ꯐꯠꯇ꯭ꯔꯤꯕ ꯃꯑꯣꯡ ꯌꯦꯡꯊꯣꯛꯎ ꯆꯅ
ꯎ ꯈꯔ ꯏꯀꯨꯏ ꯀꯨꯏꯗꯕꯤꯗ ꯅꯣꯡꯃ ꯆꯠꯂꯨꯒꯦ ꯏꯃꯥꯟꯅꯕꯤ ꯃꯌꯥꯝ ꯍꯧꯔꯒ
ꯑꯥꯎ ꯑꯗꯨꯒ ꯑꯩꯈꯣꯏꯒꯤ ꯐꯦꯃꯤꯂꯤ ꯂꯥꯛꯄ ꯌꯥꯏ ꯑꯗꯒꯤ ꯅꯨꯄꯤ ꯉꯥꯛꯇ ꯆꯠꯄ ꯌꯥꯏ ꯑꯗꯨꯒ ꯄꯥꯈꯪ ꯂꯩꯁꯥꯕꯤꯒꯤ ꯑꯣꯏꯅ ꯁꯤ ꯄꯥꯔꯃꯤꯁꯟ ꯄꯤꯗ꯭ꯔꯥ ꯑꯍꯤꯡ ꯂꯦꯛꯄ ꯈꯣꯠꯄ ꯇꯧꯕꯒꯤꯗꯤ ꯃꯇꯝ ꯐꯠꯇꯕꯅꯤꯅ ꯍꯤꯒ ꯇꯣꯡꯗꯅ ꯆꯠꯂꯦ ꯃꯣꯏꯅ ꯂꯥꯟꯊꯣꯛ ꯂꯥꯟꯁꯤꯟ ꯇꯧꯗꯅ ꯑꯩ ꯑꯀꯣꯏꯕꯗꯣ ꯌꯨꯝ ꯑꯃꯈꯛꯇ ꯅꯠꯇꯦ ꯌꯨꯝ ꯌꯥꯝ ꯃꯊꯪ ꯃꯊꯪ ꯌꯥꯝ ꯁꯥꯏꯕ ꯃꯐꯝꯗꯣ ꯑꯗꯨꯒ ꯆꯥꯕ ꯊꯛꯅꯕꯒꯤ ꯑꯩꯈꯣꯏꯅ ꯂꯣꯏ ꯁꯤꯟꯖꯔꯒ ꯄꯨꯖꯔꯦ ꯀꯣ ꯂꯤꯛ ꯑꯃ ꯑꯃ ꯆꯪꯕ ꯃꯄꯣꯠ ꯃꯆꯩ ꯌꯨꯝꯗꯨꯗ ꯂꯣꯏ ꯄꯤ